ꯑꯧ
ꯇꯥꯕ꯭ꯔꯣ
ꯇꯥꯏꯌꯦ
ꯆꯥꯛ ꯏꯁꯤꯡ ꯎꯅꯔꯕꯣ
ꯑꯣ ꯎꯅꯗ꯭ꯔꯤꯌꯦ
ꯑꯥ ꯊꯦꯡꯉꯦ ꯉꯁꯤꯗꯤ
ꯉꯁꯤ ꯑꯌꯨꯛꯀꯤ ꯀꯩꯀꯩ ꯇꯧꯔꯨꯔꯕ
ꯁꯦ ꯀꯩꯅꯣ ꯑꯩꯅ ꯇꯧ ꯑꯣ ꯌꯥꯍꯧ ꯈꯔ ꯊꯦꯡꯗꯣꯛꯈ꯭ꯔꯦ ꯕꯣꯟ ꯉꯔꯥꯡ ꯌꯦꯡꯕꯒꯤ
ꯉꯔꯥꯡ ꯐ꯭ꯔꯥꯟꯁꯀ ꯅꯣꯔꯋꯦꯒ ꯕꯣꯟ ꯌꯦꯡꯕ꯭ꯔꯣ
ꯑꯗꯒꯤ ꯑ ꯊꯣꯛꯂꯛꯑꯀꯥꯟꯗꯗꯤ ꯄꯨꯡ ꯅꯤꯄꯥꯥꯟꯈꯥꯏ ꯇꯥꯊꯣꯛꯈ꯭ꯔꯦꯅꯦ ꯑ ꯑꯣꯛꯆꯥꯛ ꯀꯩꯀꯩ ꯄꯤꯖꯊꯣꯛꯎꯔꯦ ꯑꯗꯨꯒꯗꯤ
ꯑꯩꯈꯣꯏꯆꯦ ꯍꯣꯏꯁꯨ ꯑꯈꯣꯏꯆꯦ ꯍꯣꯏꯁꯨ ꯉꯔꯥꯡ ꯂꯥꯛꯄꯅꯦꯕ ꯑꯗꯨꯗ ꯃꯣꯏ ꯑ ꯀꯩꯗ ꯆꯠꯀꯅꯤꯅ ꯋꯕꯒꯥꯏ ꯆ ꯆꯠꯀꯅꯦꯅ ꯇꯧꯕꯗꯒꯤ ꯂꯣꯏꯁꯤꯟꯕꯤꯔꯦ ꯈꯣꯠꯄꯤꯔꯦ ꯑꯆꯥꯄꯣꯠ ꯈꯔ ꯂꯩꯆꯣꯅ ꯊꯣꯛꯎꯔꯦ ꯑꯣ ꯎꯁꯣꯏꯁꯨ ꯈꯔ ꯊꯣꯛꯎꯔꯦ
ꯎꯁꯣꯏ
ꯑꯥ
ꯀꯥꯏꯗꯒꯤ
ꯑꯩꯈꯣꯏ ꯃꯅꯤꯡꯗꯒꯤ ꯃꯅꯤꯡꯗ ꯑꯥ ꯋꯥꯠꯄꯟꯒꯤꯗꯣ
ꯍꯣꯏ ꯇꯣꯡꯍꯧꯗ꯭ꯔꯦꯅ
ꯎꯁꯣꯏ ꯐꯖꯟ ꯆꯣꯡꯕ ꯅꯠꯇꯦꯗ ꯃꯃꯤꯠ ꯑꯃꯅꯤ ꯆꯤꯡꯊꯣꯔꯛꯑꯦ ꯆꯣꯡꯊꯣꯔꯛꯄ
ꯑꯥ
ꯎꯝ ꯌꯥꯝ ꯀꯟꯅ ꯍꯥꯏꯗꯤ
ꯑꯩꯈꯣꯏꯅ ꯁꯦꯕꯥ ꯁꯦꯕꯤ ꯇꯧꯕꯤꯗꯝꯅꯤꯅ ꯋꯥꯉꯩꯗꯨꯁꯨ ꯂꯣꯏꯅ ꯂꯤꯔꯒ ꯑꯩꯈꯣꯏꯒꯤ ꯆꯣꯡꯊꯣꯛꯇꯕꯤ ꯀ꯭ꯔꯤꯛ ꯀ꯭ꯔꯤꯛ ꯏꯟꯅꯔ ꯂꯩꯕꯤꯗꯣ ꯑꯗꯨꯃꯥꯏꯅ ꯂꯣꯢ ꯇꯧꯔ ꯂꯩꯔꯦ ꯑꯗꯨꯗ ꯑꯃ ꯑꯗꯨꯗꯤ ꯀꯨꯏꯔꯦꯗ ꯇꯧꯕ
ꯑꯗꯨ ꯋꯥꯗꯣ ꯁꯤꯔꯛꯑꯅꯤꯅꯦ ꯈꯂꯩꯔꯗꯤ
ꯑꯗꯣ ꯏꯁꯤꯡ ꯃꯥꯏꯁꯤꯡꯗꯨꯗ ꯂꯣꯏ ꯊꯨꯝꯖꯜꯂ ꯂꯩꯕ ꯑꯗꯨꯅ ꯑꯩꯈꯣꯏ ꯁꯣꯝ ꯍꯥꯏꯗꯤ ꯏꯁꯤꯡ ꯈꯔ ꯈꯔ ꯊꯪꯅꯕ ꯖꯒꯥ ꯈꯔ ꯈꯔ ꯆꯣꯠꯂꯤ ꯆꯣꯠꯂꯤ ꯇꯧꯕ ꯖꯒꯥꯗꯣ ꯑꯗꯨꯗ ꯃꯃꯤꯠ ꯈꯔ ꯆꯣꯡꯊꯣꯔꯛꯄ ꯍꯥꯏꯇꯥꯔꯦ ꯃꯃꯤꯠ ꯑꯣꯏ ꯀꯔꯤ ꯑꯣꯏ ꯇꯧꯕ ꯑꯃ ꯑꯗꯣ ꯐꯨꯛꯇꯠꯂꯝꯕꯅꯦ ꯑꯩꯅ ꯌꯥꯟꯊꯠꯂꯝꯕꯅꯤ
ꯎꯁꯣꯏ ꯎꯇꯤꯗꯣ ꯍꯥꯎꯕꯅꯤꯗ ꯍꯧꯖꯤꯛꯁꯦ
ꯃꯥꯅꯦ
ꯎꯇꯤ ꯑꯁꯪꯕꯒ ꯊꯣꯡꯉꯁꯨ ꯍꯥꯎꯕꯅꯤ ꯍꯋꯥꯏ ꯃꯪꯒꯜ ꯎꯇꯤ ꯇꯧꯔꯁꯨ ꯍꯥꯎꯕꯅꯤ ꯈꯣꯏꯒ ꯀꯥꯡꯁꯨ ꯌꯧꯔꯛꯇꯣꯔꯦꯅꯦꯀꯣ
ꯑꯥꯎ
ꯅꯣꯏ ꯑꯗꯣꯝꯒꯤ ꯕꯥꯝꯕꯣꯟꯁꯤꯡꯗꯤ ꯀꯥꯡꯆꯤꯡꯗ꯭ꯔꯣ
ꯑꯩꯈꯣꯏꯁꯣꯝꯒꯤ ꯕꯥꯃꯣꯟꯈꯩꯁꯦ ꯊꯥꯏꯅꯗꯤ ꯆꯤꯡꯉꯝꯃꯦꯅ ꯍꯥꯏꯌꯦꯕꯀꯣ ꯑꯩꯈꯣꯏ ꯁꯣꯂꯣꯝꯒꯤ ꯕꯥꯃꯣꯟꯉꯩꯁꯦ ꯌꯥꯝ ꯃꯁꯤꯡ ꯌꯥꯝ ꯂꯩꯔꯝꯃꯦꯕ ꯍꯥꯏꯗꯤ ꯑ ꯁꯤꯗꯒꯤ ꯍꯦꯛ ꯑꯩꯈꯣꯏ ꯁꯤꯗꯤ ꯑꯩꯈꯣꯏ ꯂꯩꯀꯥꯏꯁꯦ ꯁꯤꯗꯒꯤ ꯍꯦꯛ ꯑ ꯆꯠꯈꯠꯂ ꯀꯥꯟꯗ ꯂꯩ ꯂꯩꯔꯛ ꯑꯃ ꯕꯥꯃꯣꯟ ꯂꯩꯔꯛꯑꯅ ꯃꯣꯏ ꯕꯥꯃꯣꯟ ꯉꯥꯛꯇ ꯇꯥꯔꯝꯕ ꯍꯥꯏꯇꯥꯔꯦ ꯑꯗꯣ ꯕꯥꯃꯣꯟꯉꯩꯗꯣ ꯀꯃꯥꯏꯅ ꯇꯧꯒꯦꯗ ꯃꯇꯝ ꯃꯇꯝꯒꯤ ꯃꯇꯨꯡꯏꯟꯅ ꯑꯍꯣꯡꯕ ꯑꯗꯨꯝ ꯂꯥꯛꯄ ꯖꯥꯠꯅꯤꯗ ꯍꯥꯏꯗꯤ ꯀꯤ ꯀꯥꯡ ꯐꯅ ꯆꯤꯡꯉꯝꯕꯗꯣ ꯃꯣꯏꯒꯤ ꯕꯥꯃꯣꯟ ꯃꯁꯤꯡ ꯋꯥꯠꯂꯛꯄ ꯑꯗꯒꯤ ꯕꯥꯃꯣꯟ ꯍꯥꯢꯗꯤ ꯃꯥꯒꯤ ꯃꯥꯒꯤ ꯊꯕꯛ ꯍꯥꯏꯗꯤ ꯊꯕꯛ ꯏꯟꯈꯥꯡ ꯆꯥꯎꯅ ꯆꯥꯎꯅ ꯇꯧꯅꯔꯒ ꯑꯅꯝꯕꯅ ꯏꯝꯐꯥꯜ ꯂꯣꯝꯗ ꯂꯣꯏ ꯍꯣꯡꯒꯠꯅꯈꯤꯕ ꯍꯥꯏꯇꯥꯔꯦ
ꯎꯝ ꯕꯥꯝꯕꯣꯟꯖꯦ ꯕꯥꯝꯕꯣꯟꯖꯦꯀꯣ ꯊꯥꯏꯅ
ꯑꯩꯈꯣꯏꯅ ꯕ꯭ꯔꯥꯃꯟꯁꯦ ꯌꯥꯝ ꯂꯨꯅ ꯈꯟꯅꯔꯝꯃꯤꯗꯅꯀꯣ ꯑꯗꯨꯅ ꯂꯩꯀꯥꯏꯅ ꯃꯣꯏꯁꯦ ꯑꯗꯨꯝ ꯔꯦꯁꯄꯦꯛ ꯇꯧꯔꯒ ꯑꯗꯨꯝ ꯗꯦꯕ ꯀꯔꯃ ꯂꯥꯏꯅꯤꯡ ꯂꯥꯏꯁꯣꯟꯒꯤ ꯑꯣꯏꯁꯨ ꯃꯣꯏꯁꯦ ꯂꯝ ꯄꯤꯔꯒꯁꯗꯨ ꯊꯝꯃꯤꯅꯦꯕ ꯑꯗꯨꯗꯒꯤꯗꯤ ꯑꯩꯈꯣꯏꯒꯤ ꯀꯦꯟꯗ꯭ꯔ ꯀꯦꯟꯗ꯭ꯔꯒꯤ ꯑꯦꯝ ꯑꯦꯜ ꯑꯦ ꯁꯤꯡꯁꯤꯅ ꯕꯥꯃꯣꯟꯁꯤꯡꯁꯦ ꯍꯥꯏꯗꯤ ꯕꯥꯝꯕꯣꯟꯖꯦ ꯌꯥꯝ ꯂꯨꯝꯅ ꯂꯧꯕꯅꯤꯅꯀꯣ ꯃꯣꯏ ꯃꯆꯥ ꯃꯁꯨꯁꯤꯡꯁꯦ ꯊꯕꯛ ꯑꯌꯥꯝꯕꯅ ꯂꯣꯏ ꯍꯥꯞꯅꯦꯕ
ꯑꯣ
ꯑꯗꯨꯒꯤ ꯊꯕꯛꯁꯦ ꯕꯥꯕꯣꯟꯒꯤꯗꯤ ꯌꯥꯝ ꯋꯥꯗꯦ ꯍꯥꯏꯇꯥꯔꯦ ꯍꯥꯏꯗꯤ ꯕꯥꯝꯕꯣꯟ ꯑꯃ ꯂꯩꯕꯁꯦ ꯂꯩꯀꯥꯏꯗꯨꯗꯀꯣ ꯗꯨ ꯃꯌꯥꯝꯅ ꯈꯪꯅꯕ ꯑꯗꯒꯤꯗꯤ ꯃꯣꯏ ꯏꯃꯨꯡꯗꯣ ꯕꯥꯃꯣꯟ ꯂꯥꯏ ꯂꯥꯠꯄꯒꯤ ꯔꯦꯁꯄꯦꯛꯀ ꯇꯧꯅꯕꯗꯣ ꯑꯗꯨꯃꯥꯏꯅ ꯑꯗꯨꯝ ꯇꯧ ꯂꯩꯕꯅꯤꯅꯀꯣ ꯂꯩꯀꯥꯢꯒꯤ ꯕꯣꯠ ꯆꯦꯟꯕ ꯀꯥꯡꯕꯨꯨ ꯋꯥꯀꯔꯁꯤꯡꯅꯁꯨ ꯃꯣꯏꯖꯦ
ꯎꯝ
ꯑꯗꯨꯝ ꯊꯕꯛ ꯋꯥꯅꯣꯝꯕꯗ ꯑꯣꯏꯔꯁꯨ ꯁꯦꯟ ꯇꯤꯡꯗ꯭ꯔꯁꯨꯀꯣ ꯑꯦ ꯑꯗꯨꯒꯤ ꯑꯩꯒ ꯀꯩꯅꯣꯒꯤ ꯃꯆꯥꯅꯤ ꯑꯗꯨꯒꯤ ꯃꯆꯥꯅꯤ ꯁꯤꯒꯤ ꯕꯥꯃꯣꯟꯅꯤ ꯃꯣꯏꯗꯤ ꯍꯥꯞꯇ ꯌꯥꯔꯣꯏ ꯈꯣꯠꯇ ꯌꯥꯔꯣꯏ ꯀꯥꯏꯅꯅꯦ ꯃꯣꯏꯗꯤ ꯑꯁ ꯃꯌꯥꯝꯅ ꯄꯤꯗꯅ ꯂꯝꯒꯥꯁꯦ ꯃꯣꯏꯒꯤ ꯄꯇꯥꯗ ꯂꯣꯏ ꯄꯥꯜꯂꯕꯅꯤꯗ ꯂꯝ ꯀꯠꯊꯣꯔꯛꯄ ꯕꯥꯃꯣꯟꯗꯒ ꯂꯥꯏꯗꯒ ꯂꯝ ꯀꯠꯅꯔꯝꯃꯤꯗꯅ ꯊꯥꯏꯅ ꯑꯩꯈꯣꯏ ꯂꯝꯒ ꯍꯣꯡꯉꯤꯉꯩ ꯂꯝꯒ ꯌꯥꯝ ꯆꯥꯎꯅ ꯆꯥꯎꯅ ꯂꯩꯔꯤꯉꯩ ꯇꯥꯏꯃꯤꯡ ꯎꯕ ꯉꯝꯗꯕꯒ ꯌꯥꯎꯕ ꯂꯝꯁꯤꯡꯗꯣ ꯕꯥꯃꯣꯟꯗꯒ ꯄꯤꯊꯣꯛꯄ ꯂꯥꯏꯗ ꯀꯠꯂꯕꯅꯤ ꯀꯥꯏꯅ ꯂꯥꯏ ꯌꯥꯝ ꯊꯥꯖꯔꯝꯕ ꯃꯇꯝꯁꯦ
ꯑ
ꯁꯤꯗ ꯍꯧꯖꯤꯛꯇꯤ ꯃꯗꯨ ꯌꯥꯔꯛꯇꯕ ꯍꯥꯏꯇꯥꯔꯦ ꯑꯗꯨꯒ ꯃꯣꯏ ꯃꯣꯏ ꯃꯁꯥ ꯁꯥꯗꯣ ꯊꯕꯛꯇꯣ ꯇꯧꯔꯃꯤꯅ ꯇꯣꯂꯣꯞꯇꯣ ꯆꯥꯔꯝꯅꯤꯅꯀꯣ ꯀꯩꯅꯣ ꯇꯧꯕ ꯂꯥꯏꯒꯤ ꯁꯦꯕ ꯖꯤ ꯁꯦꯕꯤꯗꯣ ꯖꯟ ꯖꯥꯟꯗꯣ ꯇꯧꯅꯤꯡꯉꯛꯇꯕ ꯊꯥꯏꯅꯗꯤ ꯕꯥꯕꯣꯟ ꯑꯃ ꯑꯣꯏꯔꯗꯤ ꯂꯥꯏꯒꯤ ꯅꯥꯝ ꯁꯣꯟꯗꯅ ꯀꯣ
ꯑꯥ
ꯎꯔꯤꯛ ꯇꯧꯗꯅ ꯇꯧꯅꯔꯝꯕꯗꯣ ꯍꯧꯖꯤꯛ ꯀꯅꯥꯕꯨ ꯕꯃꯣꯟ ꯃꯆꯥ ꯑꯃꯇ ꯂꯥꯏꯒꯤ ꯅꯥꯝ ꯇꯧꯗꯕꯅꯦ ꯌꯦꯡꯉꯣ
ꯇꯧꯗꯦ ꯇꯧꯗꯦ
ꯑꯗꯨꯅꯤ ꯈꯦꯠꯅꯕ ꯍꯥꯏꯁꯦ ꯑꯗꯒꯤ ꯕꯕꯣꯟꯁꯦ ꯁꯨꯝ ꯁꯨꯝ ꯍꯟꯗꯔꯕꯀꯣ ꯍꯥꯏꯔꯣ ꯍꯥꯏꯔꯣ
ꯍꯥꯏꯗꯤ ꯑ ꯃꯇꯝꯒꯤ ꯃꯇꯨꯡ ꯏꯟꯅ ꯑꯍꯣꯡꯕꯁꯦ ꯑꯗꯨꯝ ꯂꯥꯛꯄꯖꯥꯠꯅꯦꯕ ꯃꯃꯥꯡꯉꯩꯗꯗꯤ ꯑꯗꯨꯝ ꯑꯩꯈꯣꯏ ꯁꯤꯒꯤ ꯂꯥꯏꯔꯛꯀꯁꯦ ꯂꯥꯏꯔꯛ ꯑꯩꯈꯣꯏ ꯄꯤꯛꯏꯗꯅ ꯁꯤꯒꯤ ꯃꯅꯨꯡꯗ ꯆꯥꯉꯥ ꯈꯣꯠꯂꯒ ꯆꯤꯡꯉꯅ ꯂꯥꯏ ꯆꯤꯡꯗꯅ ꯇꯧꯔꯝꯃꯦꯕ ꯗꯒꯤ ꯑꯩꯈꯣꯏ ꯌꯥꯏꯔꯤꯄꯣꯛ ꯕꯖꯥꯔꯒꯁꯦ ꯀꯩ ꯍꯥꯏꯅꯤ ꯀꯥꯡꯒꯤ ꯀꯥꯡꯅꯦꯒ ꯍꯥꯏꯔꯒꯗꯤ ꯍꯦꯛꯇ ꯃꯌꯥꯝꯁꯦ ꯂꯥꯏꯒꯤ ꯑꯃ ꯆꯤꯡꯉꯛꯄ ꯀꯥꯟꯗꯒ ꯍꯩꯊꯥ ꯍꯩꯒꯨꯝꯕ ꯀꯠꯄ ꯈꯣꯠꯄ ꯃꯌꯥꯝ ꯌꯥꯎꯋꯤꯗꯅ ꯑꯉꯥꯡ ꯑꯣꯏ ꯌꯥꯝ ꯎꯔꯝꯃꯦ ꯍꯧꯖꯤꯛꯇꯤ
ꯑꯗꯨꯝ ꯎꯔꯤꯕꯕꯨ ꯑꯩꯈꯣꯏꯒꯤ ꯑꯥ ꯀꯣꯅꯨꯡ ꯃꯃꯥꯡꯒꯤꯗꯣ ꯑꯗꯨ ꯑꯗꯨ ꯑꯗꯨ ꯃꯉꯥꯏꯔꯦ ꯈꯛꯇ ꯎꯔꯤꯕ ꯑꯇꯩꯗꯤ ꯊꯣꯏꯗꯣꯛꯅ ꯎꯗ꯭ꯔꯦꯗ
ꯀꯣꯅꯨꯡ ꯃꯃꯥꯡꯒꯤꯗꯤ ꯆꯍꯤ ꯈꯨꯗꯤꯡ ꯇꯧꯔꯤꯅꯦ ꯃꯤꯒꯤꯗꯤ ꯆꯥꯎꯅ ꯂꯩꯈ꯭ꯔꯕꯅꯤꯅꯀꯣ ꯂꯩꯕꯥꯛ ꯑꯃꯒꯤ ꯀꯣꯅꯨꯡ ꯑꯣꯏꯔꯝꯕ ꯃꯐꯝꯅꯤꯅ ꯑꯗꯨꯗꯩꯩꯗꯤ ꯑꯗꯥꯏꯗ ꯇꯥꯕ ꯕꯥꯝꯃꯣꯜꯗꯣ ꯑꯗꯨꯗꯤ ꯌꯥꯝꯃꯦꯀꯣ
ꯍꯣꯏ
ꯑꯗꯨꯅ
ꯑ ꯀꯥꯡꯗꯤ ꯀꯣꯏ ꯆꯠꯂꯣꯏꯗ꯭ꯔꯣ
ꯑꯁ ꯀꯥꯡꯁꯦ ꯀꯣꯏꯕꯗꯤ ꯆꯠꯅꯤꯡꯕꯅꯤꯅꯦ ꯑꯗꯣ ꯀꯩꯅꯣ ꯇꯥꯗꯧ ꯃꯥꯜꯂꯤꯅꯦ ꯂꯧ ꯃꯇꯝ ꯇꯥꯗꯧ ꯃꯥꯜꯂꯤꯅꯦ ꯑꯌꯥꯝꯕꯅ ꯀꯥꯡꯁꯦ ꯂꯧ ꯂꯤꯡꯅꯕꯀꯣ ꯂꯧ ꯁꯦꯝꯅꯕ ꯃꯇꯝ ꯑꯌꯥꯝꯕ ꯇꯥꯕꯅꯤꯅꯦ
ꯇꯥꯏꯌꯦ ꯇꯥꯏ
ꯍꯧꯖꯤꯛꯇꯤ ꯏꯕꯨꯡꯉꯣ ꯂꯧꯁꯦ ꯎꯕꯁꯦ ꯊꯦꯡꯗꯔꯕꯅꯦ
ꯊꯦꯡꯉꯦ
ꯑꯩꯅꯅꯦ ꯑꯉꯥꯡ ꯑꯩꯈꯣꯏꯅ ꯀ꯭ꯂꯥꯁ ꯁꯤꯛꯁ ꯁꯚꯦꯟ ꯀꯥꯔꯛꯄ ꯃꯇꯝꯗ ꯑꯗꯨꯝ ꯑꯩꯈꯣꯏꯁꯦ ꯂꯧ ꯁꯨꯕ ꯌꯥꯎꯔꯛꯑꯦꯕꯀꯣ ꯐꯣꯔ ꯐꯥꯏꯚꯇꯒꯤ ꯑꯗꯨꯝ ꯍꯥꯞꯄꯨ ꯈꯨꯟꯕ ꯑꯗꯒꯤꯗꯤ ꯂꯧ ꯌꯩꯕꯗꯀꯥꯁꯦ ꯑꯗꯨꯝ ꯑꯩꯈꯣꯏ ꯕꯥꯏ ꯃꯇꯨꯡ ꯏꯟꯅꯔꯒ ꯆꯔꯨ ꯃꯊꯛꯇ ꯁꯥꯟꯅꯕꯁꯦ ꯑꯗꯨꯝ ꯌꯥꯎꯔꯛꯑꯦꯕ ꯁꯤꯛꯁ ꯁꯕꯦꯟꯗ ꯁ꯭ꯋꯥꯏꯁꯤꯗꯗꯒꯤ ꯐꯧꯕꯣꯛ ꯈꯣꯝꯖꯟꯕꯗꯣ ꯐꯕꯣꯡ ꯈꯣꯝꯕꯒ ꯍꯥꯏꯕꯗꯣ ꯑꯗꯨ ꯑꯝ ꯌꯥꯎꯔꯛꯑꯦꯗꯅ ꯑꯗꯨꯗ ꯂꯧꯁꯦ ꯑꯩꯈꯣꯏꯅ ꯁꯨꯃꯥꯏꯅ ꯆꯤꯡꯖꯤꯟ ꯃꯇꯝꯁꯦ
ꯑꯥ
ꯁꯤꯒꯤ ꯂꯧꯁꯦ ꯊꯥꯔ ꯐꯧ ꯄꯨꯀꯛ ꯄꯨꯀꯛ ꯆꯥꯎꯔꯛꯑꯒ ꯀꯣ
ꯑꯥ
ꯀꯩꯅꯣ ꯇꯧꯔꯦꯕ ꯎꯝ ꯃꯔꯛꯇ ꯑꯩꯈꯣꯏꯒꯤ ꯅꯥꯄꯤ ꯍꯥꯄꯨ ꯄꯦꯡꯕꯗꯣ ꯄꯦꯡꯉꯤꯕ ꯀꯥꯡ ꯃꯇꯝꯗ ꯑꯗꯣ ꯍꯧꯖꯤꯛꯀꯥꯟꯗꯤ ꯅꯣꯡ ꯇꯥꯕꯒꯤ ꯆꯥꯡꯁꯦ ꯍꯜꯂꯕ꯭ꯔ ꯀꯩꯅꯣ ꯅꯣꯡ ꯇꯥꯕꯁꯦ ꯋꯥꯠꯂꯦꯗꯅꯀꯣ ꯑꯗꯨ ꯂꯧꯁꯦ ꯊꯦꯡꯊꯔꯛꯄ ꯑꯗꯨꯅ ꯒꯥꯡ ꯃꯇꯝꯗꯒꯥꯁꯦ ꯂꯧ ꯂꯤꯡꯕ ꯂꯧ ꯂꯤꯡꯕ ꯑꯣꯏꯅ ꯇꯧꯅꯔꯦ
ꯑꯣ ꯑꯠꯁꯥ ꯆꯨꯝꯃꯤꯅꯦ ꯑꯗꯨꯁꯨ ꯂꯧ ꯀꯔꯤ ꯍꯥꯏꯔꯒ ꯍꯧꯖꯤꯛꯀꯤ ꯅꯣꯡ ꯆꯨꯕꯒꯤ ꯍꯥꯏꯕꯩꯗꯣ ꯑꯁ ꯅꯣꯡ ꯆꯨꯗꯕ ꯆꯌꯤꯔꯣꯔ ꯈꯪꯗꯦ ꯃꯤ ꯃꯤꯒꯤꯗꯤ ꯍꯧꯖꯤꯛꯁꯦ ꯑꯩꯈꯣꯏ ꯁꯣꯝ ꯑꯗꯩ ꯂꯝ ꯑꯅꯤ ꯊꯣꯛꯑꯦꯕ ꯑꯩꯈꯣꯏꯔꯣꯝꯒꯤꯁꯦ ꯉꯥꯡꯖꯤꯡ ꯍꯥꯏꯕ ꯕꯝꯒ ꯁꯣꯟ ꯍꯥꯐ ꯍ ꯍꯣꯏ ꯑꯗꯨ ꯉꯥꯡꯖꯤꯡ ꯍꯥꯏꯕ ꯉꯥꯡꯖꯤꯡꯒꯤ ꯂꯧꯀꯣꯟ ꯁꯣꯟꯒꯤ ꯂꯧꯀꯣꯟ ꯍꯥꯏꯕ ꯑꯃꯒ ꯑꯩꯈꯣꯏ ꯁꯥꯂꯣꯝꯒꯤ ꯑꯥ ꯀꯩꯔꯣꯝꯒꯤ ꯎꯝ ꯁꯣꯝ ꯆꯔꯥꯡꯄꯥꯠ ꯆꯠꯐꯝꯂꯣꯝ ꯂꯝꯕꯤꯗ ꯑꯃ ꯑꯩꯈꯣꯏ ꯑꯩꯈꯣꯏꯔꯣꯝꯒꯤ ꯂꯧ ꯂꯩꯌꯦꯕ ꯑ ꯑꯗꯨꯒꯤꯗ ꯑꯗꯨꯒꯤꯗꯅ ꯀꯃꯥꯏꯅ ꯇꯧꯒꯦꯗ ꯁꯣꯝꯒꯤ ꯑ ꯆꯥ ꯆꯥꯔꯥꯡ ꯄꯥꯠꯇꯤ ꯏꯁꯤꯡ ꯑꯝꯕꯨꯛ ꯇꯥꯗ꯭ꯔꯤꯕ ꯍꯧꯖꯤꯛꯁꯦ ꯑꯗꯨꯒ ꯑꯩꯈꯣꯏꯁꯣꯝꯒꯤ ꯉꯥꯡꯖꯤꯡ ꯂꯣꯝꯒꯤꯁꯤꯅ ꯑꯃꯨꯛ ꯁꯤꯡꯁꯦ ꯑꯩꯁꯤꯗ ꯃꯤ ꯂꯧ ꯁꯨꯕ ꯍꯧꯅꯔꯦꯕ ꯑꯩꯈꯣꯏꯒꯤ ꯑ ꯀꯩ ꯍꯥꯏꯅꯤ ꯑ ꯐꯣꯔꯁꯟꯅꯒ ꯇꯧꯔ ꯅꯩꯕꯤꯗꯣ ꯂꯧꯌꯥꯟ ꯀꯥꯆꯤꯟ ꯌꯥꯟꯕ ꯈꯣꯠꯄ ꯑꯗꯒꯤ ꯄꯣꯁꯟ ꯇꯧꯔ ꯅꯩꯔꯒ ꯍꯦꯛ ꯐꯝꯊꯔ ꯀꯥꯟꯗ ꯂꯝ ꯍꯧꯕ ꯅꯩꯗꯅ ꯑꯗꯨꯝꯕ ꯇꯧꯔꯦꯕ ꯑꯗꯨ ꯑꯩꯈꯣꯏ ꯑꯁꯣꯂꯣꯝꯒꯤꯗꯅ ꯍꯧꯖꯤꯛꯁꯦ ꯏꯁꯤꯡ ꯃꯅꯥꯃꯨꯛ ꯂꯥꯛꯇ꯭ꯔꯤꯌꯦꯕ
ꯎꯝ
ꯕꯦꯔꯥꯅꯤꯕꯣ ꯑꯁ ꯂꯣꯏꯔꯦꯍꯦ ꯍꯧꯖꯤꯛ ꯑ ꯇꯁꯦꯡꯅ ꯍꯥꯏꯔꯒꯗꯤ ꯗꯤꯁꯦꯝꯕꯔ ꯎ ꯗꯤꯁꯦꯝꯕꯔ ꯖꯅꯋꯥꯔꯤ ꯑꯗꯥꯏꯗꯒ ꯐꯧꯒ ꯂꯣꯛꯅꯗꯧ ꯃꯥꯜꯂꯦ ꯍꯥꯏꯕ ꯍꯧꯖꯤꯛꯐꯥꯎ ꯏꯁꯤꯡ ꯂꯥꯛꯇ꯭ꯔꯤꯗꯨꯅꯗꯤ ꯍꯌꯦꯡ ꯂꯥꯛꯄ ꯇꯥꯏꯃꯤꯡꯗꯒ ꯑꯣꯏꯔꯗꯤ
ꯑ ꯍꯟꯗꯛꯇꯤ ꯂꯧꯖꯦ ꯈꯔ ꯊꯦꯡꯗꯧ ꯃꯥꯜꯂꯦ ꯅꯣꯡꯁꯤꯁꯨꯅꯦ ꯃꯪꯕꯇꯅꯤ ꯇꯥꯕꯗꯤ ꯌꯥꯎꯗ꯭ꯔꯦ ꯐꯖꯅ ꯅꯣꯡꯃꯨꯛ ꯃꯪꯅꯤ ꯅꯨꯡꯁꯥ ꯃꯨꯛ ꯁꯥꯅꯤ ꯄꯨꯔꯥ ꯋꯦꯗꯔꯁꯦ ꯐꯠꯍꯟꯗ꯭ꯔꯦꯕꯁꯤꯅꯀꯣ ꯑꯗꯨꯒ ꯀꯦꯅꯣ ꯀꯩꯅꯣꯝ ꯍꯪꯒꯦꯅꯦ ꯅꯣꯏꯔꯣꯝꯒꯤꯅꯦ
ꯑꯥ
ꯊꯥꯏꯅꯒꯤ ꯄꯨꯋꯥꯔꯤꯒꯤ ꯄꯨꯋꯥꯔꯤ ꯑꯣꯏꯅꯒ ꯂꯩꯕ ꯏꯁꯇ꯭ꯔꯤꯗꯒ ꯑꯣꯏꯕꯀꯣ ꯌꯥꯏꯔꯤꯄꯣꯛ ꯊꯝꯕꯥꯜꯅꯨ ꯀꯥꯏꯅ ꯋꯥꯔꯤ ꯂꯩꯇ꯭ꯔꯣ
ꯍꯣꯏ ꯂꯩꯌꯦ
ꯑꯗꯨꯒꯤ ꯂꯧꯀꯣꯟꯗꯣ
ꯑꯥ
ꯃꯣꯏ ꯑꯗꯣꯝꯒꯤ ꯌꯥꯏꯔꯤꯄꯣꯛ ꯊꯝꯕꯥꯜꯅꯨꯒꯤ ꯂꯧ ꯏꯁꯤꯡ ꯆꯥꯎꯔꯛꯇꯅ ꯏꯁꯤꯡ ꯊꯨꯝ ꯊꯨꯝꯈꯤꯗꯅꯀꯣ ꯂꯧ ꯎꯕ ꯌꯥꯅꯈꯤꯗꯕ ꯃꯐꯝ ꯃꯐꯝꯖꯦ ꯑꯗꯨ ꯀꯔꯝꯕ ꯁꯥꯏꯠ ꯑꯣꯏꯗꯣꯏꯅꯣ
ꯁꯣꯝꯒꯤ ꯑ ꯑꯟꯗ꯭ꯔꯣꯔꯣꯝꯗ ꯂꯥꯛꯄ ꯀꯥꯟꯗ ꯑꯩꯈꯣꯏꯒꯤ ꯑ ꯀꯔꯤ ꯇꯧ ꯇꯧꯕ ꯎꯝ ꯑꯪꯊꯥ ꯃꯃꯥꯡꯂꯣꯝꯗ ꯑꯩꯈꯣꯏꯒꯤ ꯄꯣꯏꯔꯧ ꯀꯥꯏꯅ ꯂꯩꯗꯅ ꯄꯣꯏꯔꯧ ꯑꯗꯒꯤ ꯑꯟꯗ꯭ꯔꯔꯣꯝꯒꯤ ꯑꯁꯣ ꯑꯟꯗ꯭ꯔꯣꯗꯒꯤ ꯆꯤꯡꯖꯨꯝꯗꯒꯤ ꯆꯦꯟꯗꯔꯛꯄ ꯁꯣꯝ ꯌꯥꯏꯔꯤꯄꯣꯛ ꯇꯥꯔꯛꯄ ꯍꯦꯛ ꯃꯌꯥ ꯍꯥꯏꯇꯔꯦꯀꯣ ꯑꯟꯗ꯭ꯔꯣ ꯆꯠꯐꯝ ꯂꯣꯝꯒꯤꯗ ꯊꯧꯒꯠꯂꯣꯝꯒꯤ ꯊꯧꯒꯠꯈꯤꯗ꯭ꯔ ꯑꯩꯈꯣꯏꯔꯣꯝꯗꯒꯤꯗ ꯑꯗꯣꯂꯣꯝꯒꯤ ꯑ ꯅꯠꯇꯦ ꯉꯥꯔꯤꯌꯥꯟ ꯅꯠꯇꯦ ꯉꯥꯔꯤꯌꯥꯟ ꯃꯈꯥ ꯍꯥꯏꯇꯥꯔꯦ
ꯉꯥꯔꯤꯌꯥꯟ ꯉꯥꯔꯤꯌꯥꯟ ꯊꯧꯒꯠꯈ꯭ꯔꯦ ꯊꯧꯒꯠꯇ꯭ꯔꯤꯉꯩꯗꯅꯦ ꯌꯥꯏꯔꯤꯄꯣꯛ ꯊꯣꯡꯗꯣ ꯑꯗꯨꯗꯒꯤꯅ ꯑꯟꯗ꯭ꯔꯣ ꯆꯠꯄꯩ ꯄꯔꯦꯡꯗ
ꯑꯥ
ꯂꯝ ꯈꯔ ꯇꯥꯗ꯭ꯔꯣ ꯑꯗꯥꯏꯒꯤ ꯁꯥꯏꯠ
ꯑꯥ ꯑꯗꯥꯏꯒꯤ ꯁꯥꯏꯠꯇꯣ ꯑꯣꯏꯗꯣꯏꯅꯦꯕ ꯑꯗ ꯎ ꯀꯩ ꯇꯧ ꯆꯥꯅꯤ ꯅꯤꯡꯊꯧ ꯄꯥꯜꯂꯤ ꯃꯇꯝꯗ ꯑꯗꯣꯂꯣꯝꯗꯣ ꯏꯁꯤꯡ ꯃꯥꯏꯁꯤꯡ ꯑꯩꯈꯣꯏꯒꯤ ꯌꯥꯏꯄꯣꯛꯂꯣꯝꯗꯒꯤꯀꯣ ꯌꯥꯏꯄꯣꯛꯂꯣꯝꯒꯤ ꯏꯁꯤꯡꯖꯦ ꯐꯖꯟ ꯆꯥꯎꯕ ꯖꯥꯠꯅꯤꯗ ꯃꯇꯝ ꯑꯃꯗ ꯑꯗꯨꯗ ꯑ ꯍꯥꯏꯅꯩꯗꯤ ꯍꯥꯏꯗꯣ ꯀꯔꯤꯅꯦꯗꯣ ꯃꯤ ꯑꯃ ꯊꯥꯖꯔꯗꯤ ꯑ ꯊꯣꯡꯁꯤꯗ ꯃꯤ ꯑꯃ ꯍꯥꯞꯄꯒꯗꯤ ꯊꯥꯏꯅꯒꯤ ꯋꯥꯔꯤꯅꯦꯕꯀꯣ ꯀꯜꯂꯤ ꯈꯣꯠꯂꯤꯒ ꯍꯥꯏꯕꯁꯦ ꯌꯥꯝ ꯊꯥꯖꯅꯔꯝꯃꯦꯕ ꯂꯥꯏ ꯍꯥꯛꯇꯛꯀꯤ ꯂꯥꯏ ꯇꯤꯟꯅꯔꯤ ꯃꯇꯝꯅꯦ ꯀꯥꯏꯅ
ꯎꯝ
ꯃꯥ ꯍꯥꯞꯄꯒꯗꯤ ꯐꯅꯤ ꯀꯥꯏꯅ ꯇꯧꯇ ꯂꯥꯏꯒ ꯃꯤꯒ ꯁꯝꯅꯩ ꯃꯇꯝꯗꯣ ꯑꯣꯏꯔ ꯃꯥꯜꯂꯦꯗ ꯑ
ꯈꯨꯟꯗ ꯅꯤꯡꯊꯧ ꯀꯣꯅꯨꯡꯖꯧ ꯉꯥꯔꯤꯌꯥꯟꯂꯣꯝ ꯑꯁꯣꯝ ꯀꯣꯡꯕꯔꯣꯝ ꯑꯁꯣꯝꯗꯒꯤ ꯂꯥꯛꯑ ꯅꯛꯏꯗꯅ ꯌꯥꯏꯔꯤꯄꯣꯛ ꯑꯗꯨꯝ ꯁꯥꯏꯠꯇꯣ ꯁꯣꯝ ꯊꯧꯕꯥꯜ ꯂꯣꯝꯗꯒꯤ ꯂꯥꯛꯑꯗꯤ ꯈꯔ ꯂꯥꯞꯄꯤꯗꯅ ꯑꯗꯣꯝꯅ ꯅꯛꯏꯗꯅ ꯁꯒꯣꯜ ꯇꯣꯡꯉ ꯊꯧꯔ ꯂꯥꯛꯄꯗꯣ ꯆꯤꯡꯗꯀꯣ ꯊꯝꯕꯥꯜꯅꯨꯗꯣ ꯄꯥꯝꯕꯗꯣ ꯅꯤꯡꯊꯧ ꯃꯅꯥꯏꯗꯨꯅ ꯅꯤꯡꯊꯧ ꯃꯅꯥꯏꯗꯨꯒꯤ ꯑꯔꯣꯟꯕ ꯅꯨꯄꯤ ꯑꯃ ꯂꯩꯌꯦꯕ ꯑꯗꯨꯅꯅꯦ ꯃꯥꯏꯕꯤ ꯂꯥꯏ ꯇꯣꯡꯁꯟꯅꯔꯒ ꯊꯝꯕꯥꯜꯅꯨꯗꯣ ꯏꯁꯤꯡ ꯏꯆꯥꯎꯗꯣ ꯊꯤꯡꯒꯦ ꯍꯥꯏꯔꯗꯤ ꯏꯁꯣꯔꯅ ꯃꯤ ꯄꯥꯝꯃꯤ ꯍꯥꯏ ꯑꯗꯨꯅ ꯊꯝꯕꯥꯜꯅꯨꯁꯦ ꯈꯨꯠꯂꯥꯏ ꯑꯣꯏꯅ ꯁꯤꯖꯤꯟꯅꯈꯤꯕ ꯍꯥꯏꯇꯥꯔꯦ ꯀꯩꯅꯣꯗꯨꯗ ꯊꯣꯡꯗꯨꯗ ꯍꯥꯞꯄꯗꯀꯣ ꯊꯝꯕꯥꯜꯅꯨꯁꯨ ꯏꯁꯣꯔꯅ ꯀꯩꯅꯣ ꯇꯧꯔꯛꯄꯅꯤꯅ ꯑꯗꯨꯗꯤ ꯅꯤꯡꯊꯧꯒꯤ ꯀꯩꯅꯣꯗꯨ ꯃꯅꯥꯏ ꯑꯣꯏꯕꯅꯤꯅ ꯄꯋꯔꯗꯨ ꯃꯣꯏꯅ ꯂꯩꯈ꯭ꯔꯦꯗꯅ ꯑꯗꯨꯅ ꯊꯝꯕꯥꯜꯅꯨꯗꯣ ꯍꯥꯞꯈꯤꯕꯒꯤ ꯋꯥꯅꯤꯗ
ꯑꯣ ꯑꯣ ꯑꯣ ꯑꯆꯥ ꯑꯣ ꯍꯣ ꯍꯣ ꯆꯨꯝꯗꯣꯏꯅꯦ
ꯀꯩꯅꯣꯒꯤ ꯋꯥꯔꯤꯗꯣ ꯑꯗꯨꯒꯤ ꯀꯩꯅꯣꯁꯦ ꯅꯣꯏꯒꯤ ꯑꯗꯣꯝꯒꯤ ꯇꯨꯔꯦꯟꯗꯩ ꯆꯦꯟꯗꯔꯛꯑꯒꯅꯦ ꯁꯤꯒꯤ ꯃꯌꯥ